ꯍꯜꯂꯣ
ꯍꯜꯂꯣ ꯇꯥꯏꯌꯦ ꯆꯥꯛ ꯆꯥꯔꯕ꯭ꯔꯣ
ꯎꯝ ꯆꯥꯛ ꯆꯥꯕ ꯂꯣꯏꯕꯗ ꯉꯥꯏꯔꯤ ꯅꯪꯗꯤ ꯆꯥꯛꯈ꯭ꯔꯦ ꯑꯦ ꯑꯩꯈꯣꯏꯗꯣ ꯎꯝ ꯑꯦ ꯑꯩꯈꯣꯏꯗꯣ ꯏꯔꯣꯟꯕꯒ ꯀꯥꯡꯉꯧꯒ ꯆꯥꯏ
ꯑꯣ ꯅꯊꯟ ꯅꯊꯟꯗ ꯂꯩꯕ꯭ꯔꯣ ꯅꯪ
ꯎꯝ ꯑꯁꯤ ꯏꯆꯦ ꯑꯃꯁꯨ ꯌꯥꯎꯋꯦ ꯑꯩꯈꯣꯏꯗꯤ ꯃꯄꯥꯟ ꯅꯠꯇ꯭ꯔꯗꯤ ꯅꯦꯠ ꯅꯨꯡꯉꯥꯏꯇꯦ
ꯆꯥꯔꯒ ꯃꯣꯕꯥꯏꯜꯗ ꯊꯣꯛꯄꯅꯦ ꯆꯦ ꯁꯥꯅꯥ
ꯑꯩꯗꯤ ꯆꯥꯛ ꯊꯣꯡ ꯉꯤꯌꯦ
ꯑꯁ ꯀꯔꯤ ꯏꯟꯁꯥꯡ ꯊꯣꯡꯕ꯭ꯔꯥ
ꯎꯝ ꯀꯗꯪ ꯊꯣꯡꯗ꯭ꯔ
ꯑ ꯎꯝ ꯀꯔꯤ ꯇꯧꯕ꯭ꯔꯣ ꯉꯁꯤꯗꯤ
ꯀꯔꯤꯁꯨ ꯇꯧꯗ‌ꯦꯗ
ꯎꯝ ꯑꯩꯈꯣꯏꯗꯤꯀꯣ ꯍꯌꯦꯡꯁꯦ ꯑꯦꯛꯖꯥꯝ ꯂꯩꯕꯅꯦꯕ ꯀꯝꯄ꯭ꯌꯨꯇꯔ ꯀꯤ ꯑꯗꯨ ꯑꯁ ꯈꯪꯗꯦ ꯀꯔꯤ ꯊꯥꯔꯝꯒꯦꯔꯥ ꯃꫭꯏꯅ ꯀꯩꯅꯣꯃꯕꯨꯗꯤ ꯄꯤꯌꯦ ꯎꯝ ꯀꯔꯤꯔꯥ ꯃꯃꯤꯡꯗꯣ ꯁꯖꯦꯁꯟꯒꯨꯝꯕ ꯑꯗꯨꯝ ꯀꯣꯏꯁꯟꯒꯨꯝꯕ ꯄꯤꯌꯦꯕ ꯇ꯭ꯔꯨꯎ ꯑꫭꯔ ꯐꯣꯜꯁꯀ ꯃꯜꯇꯤꯄꯜ ꯆꯣꯏꯁꯀ ꯌꯥꯝ ꯁꯤꯠꯈꯤꯕ ꯑꯗꯨꯒ ꯀꯣꯏꯈꯔ ꯑꯟꯊꯔꯒꯨꯝꯕ ꯑꯗꯨꯕꯨꯗꯤ ꯑꯩꯈꯣꯏꯅ ꯊꯤꯅꯤꯡꯉꯥꯏꯅꯤ ꯍꯥꯏꯌꯦꯕ ꯌꯥꯝ ꯍꯩꯁ ꯆꯔꯒ ꯅꯣꯕꯨꯛꯇꯒꯨꯝꯕꯗꯤ ꯏꯁ ꯃꯦꯇ ꯑ‌ꯦ ꯑꯥꯏꯗ ꯊꯤꯔꯒ ꯏꯈ꯭ꯔꯕꯅꯦꯕ ꯑꯗꯨ ꯈꯪꯗꯦ ꯃꯣꯏꯅꯗꯤ ꯉꯁꯥꯏ ꯉꯔꯥꯡ ꯏꯅꯥꯎꯅꯨꯄꯤ ꯑꯃꯅꯗꯤ ꯑꯗꯨꯝ ꯈꯪꯗꯦ ꯑꯣꯖꯥꯅꯗꯤ ꯑꯗꯨꯝ ꯅꯝꯕ ꯌꯥꯏ ꯍꯩꯌꯦ ꯍꯩꯌꯦ ꯑꯗꯨꯒꯤ ꯑꯩꯅ ꯏꯕꯅꯦꯕ
ꯐꯣꯟꯗꯤ ꯄꯥꯏꯕ ꯌꯥꯗꯦ ꯍꯥꯏꯌꯦ ꯃꯤꯒꯨꯝꯕꯁꯨ ꯂꯥꯛꯀꯅꯤ ꯍꯥꯏꯌꯦ ꯑꯗꯨꯒꯤ ꯑꯩꯗꯣ ꯂꯥꯏꯔꯤꯛꯇꯤ ꯄꯥꯅꯤꯡꯗ꯭ꯔꯁꯨ ꯄꯥꯈꯠꯇꯤ ꯄꯥꯈꯠꯂꯦ ꯄꯗꯤ ꯄꯅꯤꯗꯦ ꯄꯈꯠꯂꯁꯨ
ꯄꯪꯇꯤꯛ ꯇꯤꯛ ꯇꯧꯋꯥ ꯆꯨꯁ ꯀꯔꯤ ꯏꯔꯁꯨ
ꯍꯣꯏ ꯆꯨꯁꯇ ꯀꯔꯦꯛꯄꯨꯗꯤ ꯍꯣꯏ ꯑꯗꯨꯝ ꯈꯔ ꯈꯪꯉꯦꯕ ꯑꯗꯣ ꯉꯁꯥꯏ ꯄꯥꯏꯌꯦꯕ ꯃꯜꯇꯤꯄꯜ ꯆꯣꯏꯁꯄꯨꯗꯤ ꯈꯔ ꯑꯗꯨꯒ ꯀꯩꯅꯣꯗ ꯑꯁꯥꯡ ꯑꯁꯥꯡꯕꯗꯣ ꯀꯣꯏꯁꯟ ꯑꯟꯁꯔ ꯑꯗꯨ ꯈꯪꯗꯕ
ꯏꯪꯂꯤꯁ ꯂꯣꯏ ꯄꯨꯊꯣꯛꯑꯒ ꯏꯌꯣ
ꯎꯝ ꯑꯩꯗꯣ ꯊꯤꯕꯅꯦꯕꯀꯣ ꯐꯥꯏꯚ ꯃꯥꯛꯀꯤꯗꯤ ꯃꯥꯜꯂꯦ ꯑꯗꯨ ꯐꯥꯏꯚ ꯃꯥꯛꯀꯤꯗꯤ ꯌꯥꯝ ꯁꯥꯡꯈ꯭ꯔꯅꯤꯕ ꯑ ꯑꯩꯅ ꯀꯩꯅꯣꯃ ꯇꯧꯕꯅꯦ
ꯊ꯭ꯔꯤ ꯃꯥꯔꯛꯀꯤ ꯊꯤꯔꯒ ꯏꯕꯅꯦꯕ ꯑꯗꯨꯐꯥꯎꯁꯨ ꯑꯁ ꯌꯥꯝꯅ ꯁꯪꯕꯅꯦ ꯑꯗꯨꯒꯤ ꯄꯥꯕꯁꯨ ꯉꯝꯔꯣꯏ
ꯎꯝ ꯀꯝꯄꯨꯇꯔꯗꯤ
ꯑꯁ ꯈꯪꯗꯦꯗ ꯀꯔꯤ ꯑꯁꯦꯡꯕ ꯀꯥꯟꯗꯗꯤ ꯑꯗꯨꯁꯨ ꯂꯣꯏꯅꯃꯛꯁꯨ ꯇꯥꯛ ꯇꯦ ꯑꯩꯍꯣꯏ ꯑꯩꯈꯣꯏꯅ ꯇꯧꯕꯒꯨꯝꯕꯗꯤ ꯑꯣꯏꯕꯅꯦꯕ ꯑꯗꯨꯝ ꯀꯣ ꯑꯗꯨꯁꯨ ꯑꯗꯨꯃꯛ ꯄꯥ ꯌꯥꯝꯅ ꯑꯗꯨꯛ ꯌꯥꯝꯅꯗꯤ ꯀꯩꯅꯣꯃ ꯑꯣꯏꯗꯕꯗꯣ
ꯎꯝ
ꯗꯦꯕꯥ ꯑꯗꯨꯒꯤ ꯉꯁꯥꯏꯒꯤ ꯄꯥꯈꯠꯇꯤ ꯈꯔ ꯥ ꯄꯥꯈꯠꯂꯦ ꯑꯗꯨꯏꯁꯨ ꯄꯥꯁꯨ ꯄꯥꯗꯦ ꯑꯃꯨꯛꯀ ꯄꯥꯁꯨ ꯄꯥꯅꯤꯡꯗꯕꯅꯦꯕ ꯄꯥꯈꯠꯁꯨ ꯄꯥꯈꯠꯄꯅꯦꯕ ꯑꯗꯨꯒ ꯄꯥꯠꯁꯨ ꯄꯥꯅꯤꯡꯗꯕꯅꯦꯕ ꯑꯩꯈꯣꯏꯒꯤꯁꯦ
ꯍꯥꯏꯗꯤ ꯍꯥꯏꯅꯤꯡꯕ ꯄꯗꯤ ꯄꯥꯅꯤꯡꯗꯕ
ꯃꯥꯅꯦ ꯃꯥꯅꯦ ꯑꯗꯨꯅꯦ ꯑꯗꯨ ꯑꯦꯛ ꯑꯗꯨꯒꯪꯗꯤ ꯄꯥꯝꯃꯟꯗ꯭ꯔꯕꯒꯤꯀꯣ ꯑꯁ ꯀ꯭ꯂꯤ ꯂꯥꯏꯔꯤꯛ ꯄꯥꯅꯤꯡꯗꯦꯅ ꯆꯦꯜꯂꯒ ꯑꯃ
ꯎꯝ ꯀꯩꯅꯣ ꯅꯦꯠ ꯅꯨꯡꯉꯥꯏꯇꯦ ꯑ ꯅꯪꯅ ꯉꯥꯡꯕ ꯀꯔꯤꯁꯨ ꯇꯗꯔꯤꯗ